ꯍꯂꯣ
ꯑꯣ ꯑꯁ ꯑꯩꯒꯤ ꯐꯣꯟꯁꯦꯀꯣ ꯇꯞꯄꯅ ꯇꯞꯄꯅ ꯂꯣꯏꯔꯦ
ꯑꯩ ꯐꯣꯟꯗꯣ ꯍꯦꯡ ꯇꯧꯕ ꯃꯥꯂꯦꯗ
ꯎꯝ ꯍꯦꯡ ꯌꯥꯝ ꯇꯧꯋꯦ ꯀꯔꯤ ꯏꯟꯖꯥꯡ ꯆꯥꯔꯒ ꯂꯧ ꯆꯠꯄꯅꯣ
ꯉꯥꯁꯤꯗꯤ ꯎꯇꯤ ꯆꯥꯏꯅꯦ ꯑꯩꯈꯣꯏꯁꯦ ꯑꯩꯒꯤ ꯐꯣꯟꯁꯦ ꯌꯥꯝ ꯆꯥꯎꯈ꯭ꯔꯤꯅꯦ
ꯌꯥꯝ ꯁꯥꯔꯕ
ꯑꯩ ꯌꯥꯝ ꯁꯥꯕ ꯅꯒꯣ ꯌꯥꯗ꯭ꯔꯦꯅꯦ ꯃꯁꯤ ꯂꯧ ꯆꯅꯤ ꯉꯥꯏꯔꯣ ꯊꯕꯛ ꯁꯨꯕꯩ ꯀꯜꯂꯤꯗ
ꯎꯝ ꯀꯤꯗ꯭ꯔꯣ
ꯀꯤꯗ꯭ꯔꯦꯗ ꯉꯁꯤꯗꯤ ꯁꯟꯇ꯭ꯔꯤ ꯂꯩꯌꯦ ꯑꯩꯈꯣꯏ ꯂꯧꯗ ꯃꯤ ꯃꯤꯁꯨ ꯌꯥꯝꯃꯤ ꯉꯁꯤꯗꯤ ꯂꯧ ꯆꯠꯅꯤꯡꯉꯥꯏꯗꯣ ꯃꯤꯗꯣ
ꯅꯣꯏ ꯀꯅꯥ ꯀꯅꯥ ꯆꯠꯂꯒꯦ ꯅꯣꯏ ꯐꯦꯃꯤꯂꯤ
ꯑꯩꯈꯣꯏ ꯏꯅꯦꯒ ꯏꯅꯦ ꯏꯃꯥꯒ ꯆꯠꯂꯤꯅꯦ ꯉꯁꯤꯗꯤ ꯀꯤꯍꯣꯝꯒ ꯁꯤꯡꯒ ꯄꯤꯅꯤꯡꯉꯥꯏꯗꯣ ꯂꯂꯣꯟꯕꯤꯒꯤ ꯒꯥꯔꯤꯗ ꯂꯥꯛꯄꯅꯤ ꯍꯥꯏꯕ ꯑꯗꯨꯒꯤ
ꯑꯣ ꯐꯥꯝꯗ ꯒꯥꯔꯤ ꯂꯥꯛꯀꯗꯣꯏꯕ
ꯑꯧ
ꯑꯣ
ꯑꯗꯨꯒ ꯑꯩꯈꯣꯏ ꯁꯤ ꯂꯦꯟꯁ꯭ꯂꯥꯏꯠꯇ ꯁꯤ ꯁꯤꯐꯣꯏꯁꯤꯡ ꯂꯩꯕꯗꯣ ꯂꯦꯕꯔꯁꯤꯡꯅꯁꯨ ꯏꯍꯣꯝꯗ ꯌꯣꯟꯅꯤꯡꯉꯥꯏ ꯂꯧꯒ ꯂꯧꯒꯅꯤ ꯁꯤꯅꯦ ꯊꯝ ꯑꯥ ꯎꯝ ꯎꯝ ꯎꯝ ꯂꯝꯕꯤꯗꯣ ꯌꯥꯝ ꯐꯠꯇꯕꯒꯤꯀꯣ ꯋꯥꯏꯅꯦ ꯅꯣꯡ ꯁꯨꯕꯒꯤ ꯅꯣꯡꯆꯨꯕꯥꯒꯤ ꯌꯥ꯭ꯗꯔꯦ ꯂꯝꯕꯤꯁꯦ
ꯈꯣꯡꯅ ꯆꯠꯄꯗꯣ ꯄꯨꯡ ꯀꯌꯥ ꯆꯠꯄ꯭ꯔꯥ
ꯈꯪꯗꯦꯗ ꯌꯥꯝ ꯁꯥꯡꯉꯦ
ꯉꯁꯥꯏ ꯎꯝ
ꯇꯟꯅꯦꯜ ꯇꯥꯟꯅꯦꯜ ꯃꯅꯨꯡꯗꯗꯤ ꯌꯥꯝ ꯆꯥꯄ ꯅꯨꯡꯉꯥꯏꯌꯦ ꯉꯥꯁꯤꯗꯤ ꯌꯥꯗ꯭ꯔꯦꯅꯦ ꯅꯣꯡ ꯑꯦ ꯑꯗꯤꯔꯥ ꯅꯨꯡꯁꯥꯗꯣ ꯌꯥꯝ ꯁꯥꯏꯅꯦ ꯍꯧꯖꯤꯛꯇꯤ ꯉꯁꯥꯏ ꯇꯜꯅꯦꯜ ꯃꯅꯨꯡꯗ ꯆꯠꯄꯗꯤꯀꯣ
ꯎꯝ
ꯅꯪꯗꯤ ꯆꯥꯛ ꯆꯥꯔꯕ꯭ꯔꯥ
ꯆꯥꯗ꯭ꯔꯤ ꯑꯩꯈꯣꯏꯁꯨ ꯉꯁꯥꯏ ꯑꯁꯦ ꯀꯩꯅꯣꯒꯤ ꯃꯤꯇꯤꯡꯅꯤ ꯆꯠꯄꯗꯣ ꯍꯥꯂꯛꯑꯒ ꯁ꯭ꯀꯨꯜꯗ ꯆꯠꯂꯦ ꯁ꯭ꯀꯨꯜꯒꯤ ꯐꯣꯇꯣ ꯂꯦꯇ꯭ꯔꯤꯟꯗꯣ ꯋꯥꯁꯔꯨꯝꯗꯣ ꯐꯣꯇꯣ ꯀꯥꯞꯄꯒ ꯊꯥꯔꯛꯑꯣ ꯍꯥꯏꯕꯒꯤ ꯑꯈꯣꯏ ꯀꯩꯅꯣꯒ ꯆꯠꯂꯒ ꯂꯦꯇ꯭ꯔꯤꯟ ꯐꯣꯇꯣ ꯀꯥꯞꯄꯒ ꯌꯨꯝ ꯍꯥꯂꯛꯄꯗ ꯉꯥꯏꯔꯤ
ꯑꯣ ꯁ꯭ꯀꯨꯜꯗꯤ ꯀꯕ꯭ꯔꯥ
ꯀꯨꯜ ꯀꯥꯗ꯭ꯔꯤ ꯑꯈꯣꯏꯗꯤ ꯗꯦꯠ
ꯇꯨꯋꯦꯜꯐ ꯊꯥꯔꯇꯤꯟꯗ ꯑꯣꯏꯔꯝꯒꯅꯤ
ꯑꯣ ꯑꯣ
ꯉꯁꯤꯁꯦ ꯑꯩꯅ ꯍꯋꯥꯏ ꯊꯣꯡꯕꯤꯕ
ꯑꯥ
ꯆꯥꯅꯤꯡꯗ꯭ꯔꯦ ꯆꯥꯅꯤꯡꯕꯁꯨ ꯄꯣꯛꯇꯦ
ꯅꯪ ꯊꯣꯡꯕꯒꯤꯅꯦ ꯍꯥꯎꯔꯝꯒꯅꯤꯗ
ꯍꯥꯎꯔꯣꯏ ꯍꯧꯖꯤꯛꯀꯥꯟ ꯑꯈꯣꯏꯒꯤ ꯍꯋꯥꯏꯗꯣ ꯐꯠꯇꯕꯀꯣ ꯐꯖꯅ ꯀꯩꯅꯣ ꯇꯧꯗꯕ ꯊꯣꯡꯕ ꯅꯨꯡꯉꯥꯏꯇꯕ ꯍꯋꯥꯏꯅꯦ ꯑꯗꯨꯒꯤ
ꯑꯪꯀꯜꯗꯤ ꯂꯩꯕ꯭ꯔꯥꯅꯦ
ꯂꯩꯌꯦ ꯍꯧꯒꯠꯄꯗ ꯉꯥꯏꯔꯤ ꯃꯥꯁꯨ
ꯍꯧꯒꯠꯇ꯭ꯔꯤꯕ꯭ꯔꯣ ꯃꯥ ꯑꯗꯨꯝ ꯌꯨꯝꯗ ꯂꯩꯕ꯭ꯔꯅꯦ
ꯎꯝ ꯌꯨꯝ ꯌꯨꯝ ꯍꯟꯒꯗ꯭ꯔꯥ
ꯁꯤꯔꯣ
ꯉꯁꯤ ꯌꯨꯝ ꯍꯥꯟꯒꯅꯤꯀꯣ
ꯑꯥꯎ ꯇꯨꯝꯃꯗꯤ ꯀꯤꯅꯦ ꯑꯩꯈꯣꯏꯁꯨ
ꯇꯨꯝꯂꯂꯣꯏ
ꯊꯕꯛ ꯑꯇꯣꯞꯄꯗꯤ ꯂꯩꯇꯦ
ꯂꯩꯇ꯭ꯔꯦ ꯑꯗꯨꯝ ꯐꯥꯝ ꯆꯠꯄꯗꯤ ꯑꯈꯣꯏꯒꯤ ꯗ꯭ꯌꯨꯇꯤꯅꯤꯅꯦ
ꯐꯥꯝ ꯆꯠꯄꯗꯨꯨ ꯐꯥꯔꯦꯅꯦ ꯑꯉꯥꯡ ꯃꯄꯥꯗꯤ
ꯌꯨꯝꯗ ꯊꯕꯛ ꯆꯠꯅꯤꯡꯉꯥꯏ ꯂꯩꯍꯧꯔꯦ ꯃꯥꯗꯤ
ꯎꯝ
ꯅꯣꯏꯗꯤ ꯌꯨꯝꯗ ꯂꯩꯒꯗ꯭ꯔ ꯉꯁꯤ
ꯂꯩꯒꯅꯤ
ꯈꯣꯏꯒꯤ ꯐꯥꯔꯝꯗ ꯅꯣꯡꯃ ꯅꯣꯡꯃ ꯆꯠꯁꯦ ꯂꯥꯛꯑꯣ
ꯆꯠꯅꯤꯡꯉꯦ ꯌꯥꯝ ꯂꯥꯞꯄꯗꯤ ꯀꯤꯕꯀꯣ
ꯑꯣ ꯑꯗꯨꯒꯤꯅꯦ ꯈꯣꯏꯁꯨ ꯄꯤꯅꯤꯡ ꯄꯤꯅꯤꯡꯕ ꯑꯗꯣ ꯂꯝꯕꯤꯗꯣ ꯌꯥꯝ ꯁꯥꯡꯕꯒꯤꯀꯣ
ꯑꯣ
ꯄꯨꯔꯛꯄꯗꯣ ꯌꯥꯝ ꯋꯥꯏꯅꯦ
ꯂꯝꯕꯤꯗꯣ ꯌꯥꯝ ꯂꯥꯞꯁꯨ ꯂꯥꯞꯄꯒꯤ ꯋꯥꯒꯅꯤꯕ ꯑꯁꯤ ꯃꯅꯥꯛꯇ ꯑꯣꯏꯔꯗꯤ ꯆꯠꯄ ꯌꯥꯕ
ꯎꯝ ꯉꯁꯥꯏꯗꯤꯀꯣ ꯑꯩꯈꯣꯏ ꯐꯥꯔꯝꯗꯒꯗꯤ ꯑꯗꯨꯝ ꯂꯥꯛ ꯂꯥꯛꯄꯅꯦ ꯅꯣꯡ ꯅꯣꯡ ꯅꯀꯣ ꯕꯤꯗꯣ ꯂꯣꯏꯅ ꯀꯔꯤꯅꯣ ꯇꯧꯈ꯭ꯔꯦ ꯑꯗꯨꯒꯤꯅꯤ
ꯎꯝ
ꯈ ꯉꯁꯥꯏ ꯑꯩꯈꯣꯏꯕꯁꯦ ꯑꯃꯅ ꯑꯥꯗ ꯂꯩꯕꯗꯣ ꯀꯣꯜ ꯇꯧꯔꯛꯔꯒ ꯁꯥꯎꯏꯅꯦ ꯑꯩꯅ ꯀꯣꯜ ꯇꯧꯔꯛꯑꯒ ꯔꯤꯆꯝꯅꯩꯩ ꯍꯤ ꯍꯥꯏꯕꯅ ꯉꯥꯛꯇ
ꯑꯣ
ꯑꯩꯗꯤ ꯈꯪꯗꯕ ꯅꯣꯏ ꯃꯤꯁꯦꯁ ꯋꯥꯆꯦꯞꯇ ꯊꯥꯕꯗꯣ
ꯎꯝ
ꯌꯦꯗꯕꯒꯤ
ꯃꯥ ꯑꯁꯤ ꯄꯨꯡ ꯄꯨꯡ ꯃꯔꯤ ꯐꯥꯎ ꯕꯤꯖꯤ ꯑꯣꯏꯒꯅꯤ ꯍꯥꯏꯕꯅꯦ ꯑꯦꯛꯖꯥꯝ ꯂꯩꯕꯒꯤ
ꯑꯣ
ꯅꯪꯒꯤꯗꯤ ꯀꯌꯥ ꯋꯥꯠꯂꯤꯒꯦ
ꯌꯥꯝꯋꯥꯠ
ꯀꯩꯅꯣ ꯋꯥ ꯉꯥꯡꯅꯤꯉꯥꯏꯗꯣ
ꯃꯔꯤ ꯂꯩꯔꯤꯌꯦ
ꯃꯔꯤ
ꯇꯔꯥ ꯇꯔꯥ ꯇꯧꯅꯤ ꯍꯥꯏꯕ ꯃꯔꯤ ꯋꯥꯠꯅꯤ ꯍꯥꯏꯕ
ꯑꯣ
ꯅꯪꯗꯤ ꯌꯥꯝ ꯌꯥꯝ ꯍꯥꯢꯅꯤꯡ ꯊꯧꯕꯗꯣ ꯊꯧꯕꯗꯣ
ꯅ ꯉꯁꯥꯏ ꯑꯌꯨꯛꯇ ꯍꯧꯒꯠꯂꯒ ꯆꯥꯛ ꯊꯣꯡꯕ ꯂꯣꯏꯔꯒ ꯌꯨꯝ ꯁꯦꯡꯕ ꯂꯣꯏꯔꯒ ꯏꯃꯥꯟꯅꯕꯤ ꯑꯀꯪꯕꯤꯗꯣ ꯍꯧꯖꯤꯛꯀꯥꯟ ꯅꯣꯏꯕꯗꯣ ꯑꯗꯣ ꯑꯗꯣ ꯋꯥꯔꯤ ꯁꯥꯟꯅꯁꯦ ꯍꯥꯏꯔꯒ ꯀꯣꯜ ꯇꯧꯔꯒ ꯀꯣꯜ ꯄꯥꯏꯈꯠꯇꯕ ꯑꯩꯗꯣ ꯀꯣꯜ ꯐꯣꯟ ꯄꯥꯏꯗꯕꯤꯗ ꯑꯥ ꯃꯈꯥꯗ ꯆꯠꯄ
ꯑꯗꯨꯗ ꯃꯥꯒ ꯑꯩꯁꯨ ꯃꯆꯦꯗꯣ ꯃꯥꯒ ꯀꯣꯜ ꯇꯋꯦ ꯄꯥꯢ ꯈꯠꯇꯦ ꯑꯗꯨꯒꯤ ꯅꯪꯉꯣꯟꯗꯁꯨꯕ ꯋꯥꯔꯤ ꯌꯥꯝ ꯅꯨꯡꯉꯥꯢꯔꯦ ꯁꯥꯕꯗꯨ
ꯎꯝ
ꯅꯪꯒꯤ ꯑꯉꯥꯡꯁꯤꯡꯁꯨ ꯗꯤꯁꯇꯥꯔꯕ ꯇꯧꯕꯩ ꯇꯧꯗꯕꯒꯤ ꯌꯥꯝ ꯅꯨꯡꯉꯥꯏꯀꯣ ꯅꯪꯗꯤ
ꯎꯝ
ꯇꯥꯕ꯭ꯔꯥ
ꯇꯥꯏꯌꯦ ꯇꯥꯕꯅ ꯇꯥꯕꯅ ꯂꯣꯢꯔꯦ
ꯗꯤꯁꯇꯥꯔꯕ ꯇꯧꯅꯤꯡꯉꯥꯏ ꯂꯩꯇꯕꯒꯤ ꯅꯨꯡꯉꯥꯢ ꯍꯥꯏꯕ ꯅꯪꯗꯤ ꯑꯩꯈꯣꯏꯗꯤ ꯌꯥꯗ꯭ꯔꯤꯅꯦ ꯆꯥꯟꯕꯤꯅ ꯀꯣ ꯆꯕꯦꯠ ꯆꯕꯦꯠ ꯉꯥꯡꯕ
ꯎꯝ ꯑꯩꯁꯨ ꯑꯁ ꯏꯃꯥꯅ ꯑꯁ ꯅꯪꯁꯦ ꯑꯗꯨꯃꯥꯏꯅ ꯍꯥ ꯃꯄꯥꯟꯗ ꯑꯃꯨꯛ ꯊꯣꯛꯑꯒꯥ ꯑꯗꯨꯃꯥꯏꯟ ꯇꯧꯔꯗꯤ ꯌꯥꯔꯣꯏꯍꯦ ꯍꯥꯏ
ꯆꯥꯛ ꯏꯟꯁꯥꯡꯒ ꯊꯣꯡꯔꯣꯅꯦꯅ ꯍꯥꯏꯕ
ꯅꯨꯄꯤ ꯑꯃꯗꯤ ꯃꯔꯨꯞꯒꯤ ꯄꯩꯁꯥꯗꯣ ꯌꯥꯝ ꯐꯪꯈ꯭ꯔꯤꯅꯦ
ꯀꯅꯥꯔꯥ
ꯑꯁ ꯉꯁꯥꯏ ꯁ꯭ꯇꯦꯞꯂꯔ ꯊꯥꯔꯛꯄꯗꯣ ꯏꯆꯦ
ꯑꯣ
ꯈꯪꯗ꯭ꯔꯤꯕ꯭ꯔꯣ ꯃꯔꯨꯞꯒꯤ ꯄꯩꯁꯥꯗꯣ ꯑꯁ ꯅꯪꯁꯨ
ꯑꯩꯈꯣꯏꯒꯤ ꯄꯩꯁꯥ
ꯌꯨꯁ ꯇꯧꯋꯣ
ꯑꯁ ꯉꯁꯥꯏ ꯏꯆꯦ ꯑꯃꯗꯣ ꯋꯥꯆꯦꯞꯇꯥ ꯊꯥꯂꯛꯄꯗꯣ
ꯂꯣ
ꯃꯔꯨꯞꯒꯤ ꯄꯩꯁꯥꯗ ꯌꯥꯝ ꯐꯪꯉꯦ ꯅ ꯅꯨꯄꯤ ꯑꯃꯗꯣ
ꯎꯝ ꯎꯝ ꯐꯥꯔꯦꯅꯦ ꯄꯩꯁꯥꯕꯨ ꯈꯪꯗ꯭ꯔꯥꯁꯨ ꯈꯪꯉꯦ
ꯎꯝ ꯌꯥꯝ ꯁꯥꯏꯅꯦ ꯑꯅꯩ
ꯁꯥꯕꯅ ꯌꯨꯝꯗ ꯂꯩꯕꯁꯨ ꯁꯥꯏ ꯅꯨꯡꯁꯥ ꯊꯣꯛꯇꯦ ꯑꯗꯨꯕꯨ ꯌꯥꯝ ꯁꯥꯏ
ꯎꯝ ꯑꯥ ꯌꯨꯝꯗ ꯂꯩꯕꯗꯤꯀꯣ ꯅꯨꯡꯉꯥꯏꯇꯦ ꯂꯧ ꯆꯠꯄꯗꯤ ꯅꯨꯡꯉꯥꯏꯌꯦ ꯂꯧꯗꯥ
ꯑꯣꯏꯔꯝꯒꯥꯅꯤ
ꯂꯩꯔꯥꯗꯤꯀꯣ
ꯑꯥ ꯂꯧꯗꯗꯤ ꯆꯥꯛꯁꯨ ꯆꯥꯕ ꯅꯨꯡꯉꯥꯏꯕꯅꯦ
ꯎꯝ
ꯏꯟꯁꯥꯡꯁꯨ ꯍꯥꯎꯕꯀꯣ
ꯎꯝ ꯌꯨꯝꯗꯥꯗꯤ ꯍꯥ ꯍꯥꯎꯇꯦ
ꯑꯣ ꯑꯗꯣ ꯑꯥ ꯌꯨꯝꯗꯗꯤ ꯆꯥꯛ ꯍꯤꯟꯁꯥꯡꯁꯦ ꯍꯥꯎꯔꯁꯨ ꯌꯥꯝꯅ ꯆꯥꯗꯕ ꯂꯧꯗꯥꯗꯤ ꯑꯥ ꯍꯤꯟꯁꯥꯡꯁꯨ ꯍꯥꯎꯕ ꯆꯥꯕꯁꯨ ꯅꯨꯡꯉꯥꯏꯕ ꯍꯦꯛꯇꯥ ꯊꯣꯡꯉꯁꯨ ꯅꯨꯡꯉꯥꯏꯕ ꯀꯩꯒꯤꯅꯣ ꯍꯥꯏꯔꯒꯥꯀꯣ ꯂꯧꯗꯗꯤ ꯍꯤꯟꯁꯥꯡ ꯅꯥꯄꯤꯁꯤꯡꯗꯣ ꯎꯝ ꯀꯩꯅꯣ ꯇꯧꯋꯦ ꯍꯥꯏ
ꯍꯣꯏ ꯆꯥꯅꯤ ꯆꯅꯤꯡ ꯆꯅꯤꯡꯕ ꯊꯣꯛꯅꯤꯡꯉꯥꯏ ꯇꯧꯕ ꯃꯥꯜꯂꯦꯗꯥ ꯃꯣꯏꯗꯤ
ꯑꯥꯍꯝ ꯀꯣꯛꯁꯦ ꯑꯃꯨꯃꯨꯛ ꯉꯥꯎꯕꯒꯨ ꯇꯧꯋꯦ ꯌꯥꯝ ꯇꯜꯂꯦꯗꯥ
ꯅꯑꯩꯒꯤ ꯂꯧꯗꯥ ꯀꯔꯤꯔꯥ ꯂꯩꯇ꯭ꯔꯥꯕ ꯅꯣꯈꯣꯏ ꯉꯁꯥꯏ ꯗꯣꯟ ꯌꯦꯡꯕꯗꯣ ꯂꯧꯗ ꯅꯈꯣꯏ ꯂꯧ ꯑ
ꯑꯣ ꯄꯤꯛꯑꯦ ꯆꯥꯕ ꯌꯥꯗ꯭ꯔꯤ ꯍꯟꯗꯛ ꯂꯥꯛꯏꯕ ꯍꯞꯇꯥ ꯆꯥꯕ ꯌꯥꯒꯗꯕ ꯃꯥꯜꯂꯦ
ꯎꯝ ꯁꯤꯠꯄꯨꯗꯤ ꯁꯤꯠꯄꯅꯦ ꯑꯗꯣ ꯅꯣꯏ ꯌꯣꯟꯕꯗꯣ
ꯁꯤꯠꯇꯦ ꯁꯤꯠꯇꯕꯒꯤ ꯎꯝ ꯆꯥꯝꯃꯒꯤ ꯆꯥꯝꯃꯒꯤ ꯏꯂꯚꯦꯟ ꯇꯨꯌꯦꯜꯐ ꯌꯣꯜꯂꯦ ꯅꯍꯥꯟꯈꯩ ꯍꯥꯟꯅ ꯄꯨꯔꯛꯄꯗꯨꯗꯤ ꯆꯥꯝꯃꯒꯤ ꯇꯔꯦꯠ ꯌꯣꯟꯕꯅꯦꯕ
ꯎꯝ ꯑꯗꯨꯗꯤ ꯃꯈꯣꯏꯗꯨꯗꯤ ꯇꯣꯡꯗ꯭ꯔꯦꯀꯣ ꯃꯥꯜꯂꯦ ꯍꯥꯏꯕ
ꯇꯣꯡꯕ꯭ꯔꯥ ꯃꯥꯡꯉꯦ ꯅꯣꯏ ꯀꯤꯍꯣꯝꯗꯤ ꯂꯨꯄꯥ ꯀꯌꯥ ꯀꯌꯥꯒꯤ ꯌꯣꯟꯒꯅꯤ
ꯌꯣꯟꯗꯣꯏꯅꯦ ꯑꯅꯤ ꯄꯤ ꯑꯅꯤ ꯑꯍꯨꯝꯗ ꯆꯥꯝꯃ
ꯌꯥꯝ ꯆꯥꯎꯗꯥꯏ ꯅꯣꯏꯒꯤꯗꯤ
ꯆꯥꯎꯗꯗꯤ ꯑꯃꯗ ꯀꯣ ꯐꯤꯐꯇꯤ ꯑꯗꯨꯝ ꯌꯣꯜꯂꯦ
ꯎꯝ ꯍꯥꯎꯔꯗꯤ ꯂꯧꯒꯦ
ꯍꯥꯎꯋꯦ ꯅꯪ
ꯅꯍꯥꯟꯈꯩ ꯑꯆꯧꯕ ꯑꯃ ꯄꯨꯔꯛꯄꯗꯣ ꯌꯥꯝ ꯍꯥꯎꯗꯦ ꯌꯥꯝ ꯊꯨꯝꯗꯦ ꯑꯗꯣ
ꯑꯣ ꯃꯨꯟ ꯃꯨꯟꯗꯕꯒꯤ ꯃꯨꯟꯜꯛ ꯃꯨꯟ ꯑꯗꯨ ꯃꯥꯜꯂꯤꯗ
ꯆꯥꯎꯗꯤ ꯆꯥꯎꯕꯀꯣ
ꯄꯤꯒꯦ ꯄꯤꯒꯦ ꯑꯗꯨ ꯂꯩꯔꯗꯤ ꯑꯈꯣꯏꯒꯤ
ꯅꯣꯏ ꯑꯅꯤꯒꯤꯁꯨ ꯂꯩꯕ꯭ꯔꯥ
ꯂꯩꯌꯦ ꯉꯁꯤꯗꯤ
ꯀꯤꯍꯣꯝꯗꯣ ꯅꯣꯏ ꯑꯅꯤꯒꯤꯁꯨ ꯊꯣꯛꯑꯣ ꯀꯩꯅꯣ ꯇꯧꯈ꯭ꯔꯕ꯭ꯔꯥ ꯊꯣꯛꯑꯕ
ꯊꯣꯛꯂꯣ ꯊꯣꯛꯇ꯭ꯔꯤꯌꯦ ꯑꯥ
ꯍꯣꯏ
ꯅꯕꯦꯝꯕꯔ ꯑꯗꯨꯕꯣꯛ ꯑꯗꯨ ꯃꯥꯜꯂꯦ ꯊꯣꯛ ꯑꯗꯨ ꯃꯥꯜꯂꯦꯗ